ꯇꯥꯕ ꯃꯔꯨꯞ
ꯇꯥꯏ ꯇꯥꯏ ꯃꯔꯨꯞ ꯑꯁ ꯃꯨꯛꯀꯤ ꯈꯣꯟꯖꯦꯜꯁꯤꯗꯤ ꯇꯥꯗ ꯀꯨꯏꯔꯦꯍꯦ
ꯎꯝ ꯎꯝ ꯀꯨꯏꯔꯦ ꯀꯨꯏꯔꯦ ꯑꯗꯨꯅꯤ ꯃꯇꯝ ꯀꯨꯏꯅ ꯄꯥꯎꯐꯥꯎꯅꯔꯨꯗ꯭ꯔꯕꯅ ꯅꯨꯡꯉꯥꯏꯔꯤꯌꯦ ꯃꯔꯨꯞ ꯃꯔꯨꯞꯇꯤ ꯀꯃꯥꯏ ꯀꯃꯥꯏꯅ ꯇꯧꯔꯒ
ꯃꯔꯨꯞ ꯑꯩꯁꯨ ꯅꯨꯡꯉꯥꯏꯔꯤ ꯃꯔꯨꯞ ꯑꯗꯨꯗꯤ ꯃꯔꯨꯞꯁꯤ ꯑꯁ ꯀꯨꯏꯔꯦ ꯋꯥꯔꯤꯏ ꯁꯥꯟꯅꯗꯕ ꯑꯩ ꯃꯔꯨꯞ ꯊꯕꯛ ꯆꯤꯟꯕꯅꯤꯅ
ꯎꯝ ꯊꯕꯛꯁꯤꯀꯣ ꯍꯧꯖꯤꯛꯀꯥꯟꯁꯤ ꯄꯪꯆꯤꯟꯅ ꯆꯤꯟꯅꯕ ꯑꯗꯨꯅ
ꯃꯥꯅꯤ ꯃꯔꯨꯞ ꯑꯗꯨ ꯃꯔꯨꯞꯄꯨ ꯊꯕꯛꯀꯤ ꯀꯩꯀꯥ ꯀꯃꯥꯏꯅ ꯇꯧꯒꯦ ꯍꯧꯖꯤꯛꯄꯣ ꯏꯟꯖꯥꯝ ꯅꯨꯡꯖꯨ ꯊꯥꯕ ꯀꯩꯗꯧꯕ
ꯃꯔꯨꯞ ꯊꯕꯛ ꯏꯪꯈꯥꯡꯒꯤ ꯍꯣꯠꯅꯩ ꯍꯥꯏꯗꯨꯅꯤꯅꯦ ꯀꯣꯛ ꯊꯨꯅ ꯖꯝ ꯆꯣꯡꯂꯛ ꯐꯥꯎ ꯌꯥꯗꯕꯅꯤꯅ ꯇꯦꯛ ꯑꯣꯅ ꯋꯥ ꯑꯗꯨꯅꯤ ꯇꯧꯔꯤꯁꯦ꯫
ꯃꯥꯅꯤ ꯃꯔꯨꯞ ꯆꯨꯝꯃꯤ ꯃꯔꯨꯞ ꯑꯗꯨꯅꯤ ꯑꯩꯁꯨ ꯂꯝꯗꯒ ꯂꯩ ꯂꯣꯃꯤꯅ ꯃꯔꯨꯞ ꯃꯔꯨꯞꯇꯁꯨ ꯃꯔꯨꯞ ꯑꯩꯁꯨ ꯊꯕꯛ ꯆꯤꯟꯕꯅꯤꯅ ꯃꯔꯨꯞꯁꯨ ꯆꯤꯟꯕꯅꯤꯅ ꯁꯨꯇꯤꯁꯤ ꯄꯥꯛ ꯂꯩꯇꯕꯅꯤꯅ ꯂꯩꯀꯥꯟꯅ ꯃꯔꯨꯞꯇ ꯅꯤꯡꯁꯤꯡꯅ ꯇꯧꯔꯛꯏꯅꯤ ꯀꯣꯜꯁꯦ꯫
ꯌꯥꯝ ꯐꯩ ꯌꯥꯝ ꯐꯩ ꯃꯔꯨꯞꯅ ꯅꯤꯡꯁꯤꯡꯉ ꯇꯧꯔꯛꯏꯁꯦ ꯌꯥꯝ ꯐꯔꯕꯅꯤ꯫
ꯃꯥꯅꯤ ꯃꯥꯅꯤ ꯃꯔꯨꯞ ꯑꯩ ꯎꯝ
ꯆꯤꯃꯟꯕꯒꯤ ꯃꯔꯨꯞꯇ ꯀꯣꯜꯅꯨꯡ ꯅꯤꯡꯁꯤꯡꯕ ꯑꯃ ꯐꯪꯗꯔꯥꯅꯤꯝꯅꯦ ꯃꯔꯨꯞ
ꯃꯥꯅꯤ ꯃꯥꯅꯤ ꯆꯨꯝ ꯃꯔꯨꯞ ꯑꯗꯨꯅ ꯑꯩꯁꯨ ꯑꯁ ꯃꯔꯨꯞ ꯑꯩꯁꯨ ꯊꯕꯛꯀꯤ ꯑꯩꯈꯣꯏꯒꯤ ꯑꯩꯈꯣꯏꯒꯤ ꯊꯕꯛꯁꯤ ꯑꯁꯨ ꯆꯤꯂꯦ ꯍꯧꯖꯤꯛꯀꯥꯟꯁꯦ ꯍꯥꯏ ꯇꯥꯔꯦꯀꯣ ꯀꯥꯂꯦꯟ ꯑꯣꯏꯕꯅꯤꯅ ꯃꯤꯁꯤ ꯁꯤ ꯑꯩꯈꯣꯏꯒꯤ ꯑꯅꯧ ꯑꯅꯧ ꯌꯥꯝ ꯂꯥꯛꯑꯦꯕ ꯑꯩꯈꯣꯏꯒꯤ ꯀꯁꯇꯃꯔ ꯍꯥꯏꯇꯥꯔꯦꯅꯦ ꯊꯕꯛ ꯃꯐꯝꯁꯤ ꯑꯩꯈꯣꯏꯒꯤ ꯑꯗꯨꯅꯅꯦ ꯃꯣꯏ ꯆꯦ ꯆꯥꯡ ꯀꯩꯀꯩ ꯁꯨꯕ ꯇꯧꯕꯁꯤ ꯌꯥꯝ ꯌꯥꯝꯃꯦ ꯍꯧꯖꯤꯛ ꯁꯨꯔꯤꯁꯤ ꯃꯔꯨꯞ ꯑꯩꯅ
ꯇꯧ ꯇꯧ ꯃꯔꯨꯞ
ꯃꯥꯅꯤ ꯃꯥꯅꯤ ꯑꯌꯨꯛꯁꯨ ꯑꯩꯈꯣꯏꯒꯤ ꯃꯔꯨꯞ ꯄꯨꯡ ꯉꯟꯅ ꯑꯗꯨꯝ ꯊꯣꯛꯑꯦ ꯍꯥꯏꯇꯥꯔꯦ ꯃꯔꯨꯞ ꯄꯨꯡ ꯇꯔꯦꯠ ꯁꯋꯥꯏꯄꯗꯩ ꯊꯣꯛꯑꯒ ꯑꯗꯨꯝ ꯄꯨꯡ ꯑꯅꯤ ꯑꯍꯨꯝꯕꯨꯗꯤ ꯌꯥꯝ ꯃꯤ ꯑꯍꯨꯝꯕꯨꯗꯤ ꯒꯦꯞ ꯂꯩꯑꯦꯕ ꯅꯣꯡꯃꯗ ꯍꯥꯏꯇꯥꯔꯦ ꯐ꯭ꯔꯤ ꯑꯣꯏꯕꯗꯣ ꯃꯇꯝꯁꯦ ꯄꯣꯊꯥꯕꯒꯤ ꯑꯗꯨ ꯍꯣꯔꯦꯟ ꯆꯥꯛ ꯆꯥꯕ ꯀꯩ ꯇꯧꯕꯩ ꯉꯥꯏꯍꯥꯛꯇꯪ ꯍꯥꯏ ꯇꯔꯦ ꯑꯗꯨꯒ ꯅꯨꯡꯇꯤꯟ ꯐꯥꯎꯇ ꯉꯥꯏꯍꯥꯛꯇꯪ ꯄꯣꯊꯥꯕ ꯑꯗꯨꯒ ꯑꯗꯨꯝ ꯁꯨꯕ ꯍꯥꯏꯇꯥꯥꯔꯦ ꯆꯦ ꯆꯥꯡꯁꯦ꯫ ꯅꯣꯡꯃꯒꯤ ꯑꯗꯨꯝ ꯇꯧꯕ ꯑꯗꯨ ꯃꯔꯨꯞ ꯀꯣꯟꯅ ꯃꯔꯨꯞꯇꯁꯨ ꯑꯩꯅ ꯐꯣꯟꯁꯤ ꯇꯧꯔꯛꯄ ꯉꯝꯗ꯭ꯔꯕ ꯍꯥꯏꯇꯥꯔꯦ ꯃꯤ ꯑꯃꯃꯝ ꯁꯨꯝ ꯂꯥꯛꯄꯅꯤꯅ ꯉꯁꯤꯗꯤ ꯁꯨꯇꯤ ꯑꯣꯏꯕ ꯃꯔꯨꯞ ꯑꯗꯨꯅ ꯅꯪꯗ ꯐꯣꯟ ꯇꯧꯔꯛꯏꯅꯦ꯫
ꯐꯔꯅꯤ ꯐꯔꯅꯤ ꯃꯔꯨꯞꯅ ꯁꯪꯀꯥꯟ ꯅꯤꯡꯁꯤꯡꯕꯛꯏꯁꯦ ꯌꯥꯝ ꯐꯔꯅꯤ ꯑꯩꯒꯤ ꯂꯥꯏꯕꯛ ꯐꯕꯅꯤ ꯃꯔꯨꯞ꯫ ꯊꯕꯛꯁꯤꯀꯣ ꯆꯤꯟꯕꯅꯤꯅ ꯃꯔꯨꯞꯅ ꯊꯕꯛ ꯌꯥꯝ ꯆꯤꯟꯕꯁꯤꯗ ꯑꯩꯁꯨ ꯕꯣꯜ ꯅꯨꯡꯃꯗꯤ ꯄꯥꯛ ꯇꯧꯗꯦ꯫
ꯆꯨꯝꯃꯦ ꯆꯨꯝꯃꯦ꯫
ꯎꯝ꯫
ꯑꯗꯨꯗꯣ ꯃꯔꯨꯞ ꯍꯌꯦꯡ ꯅꯣꯡꯃ ꯑꯩꯅ ꯃꯔꯨꯞ ꯁꯨꯇꯤ ꯂꯩꯀꯥꯟꯗ ꯑꯩꯈꯣꯏ ꯊꯕꯛꯀꯤ ꯍꯟꯗꯛ ꯑꯩꯈꯣꯏ ꯀꯥꯂꯦꯟ ꯑꯩꯈꯣꯏ ꯀꯥꯂꯦꯟ ꯁꯨꯇꯤ ꯊꯥꯗꯣꯔꯦ ꯃꯔꯨꯞ ꯑꯩꯈꯣꯏꯒꯤ ꯁꯨꯇꯤ ꯍꯥꯏꯇꯥꯔꯦ ꯑꯩꯈꯣꯏ ꯊꯕꯛꯀꯤ ꯑꯗꯨꯀꯥꯟꯗ ꯊꯥ ꯑꯍꯨꯃꯨꯛ ꯁꯨꯇꯤ ꯑꯣꯏꯅ ꯊꯥꯔꯅꯦꯕ ꯃꯔꯨꯞ ꯑꯗꯨꯗ ꯌꯨꯝꯗ ꯊꯣꯛꯂꯛꯀꯦ ꯑꯗꯨꯒ ꯐꯖꯅ ꯄꯨꯜꯂꯁꯦ ꯃꯔꯨꯞ꯫
ꯌꯥꯏ ꯌꯥꯏ ꯃꯔꯨꯞ꯫ ꯀꯣꯏꯕꯒ ꯈꯔ ꯆꯠꯁꯦ ꯀꯣꯕ ꯆꯠꯁꯦ ꯃꯔꯨꯞꯁꯨ ꯀꯣꯏ ꯆꯠ ꯇꯧ ꯀꯨꯏꯔꯝꯃꯅꯤ
ꯀꯨꯏꯔꯦ ꯀꯨꯏꯔꯦ ꯑꯗꯨꯅꯤ ꯑꯁ ꯃꯔꯝ ꯑꯗꯨꯅ ꯍꯧꯖꯤꯛꯀꯥꯟ ꯑꯩꯈꯣꯏ ꯁꯤꯒꯤ ꯁꯥꯕꯅꯀꯣ ꯑꯩꯈꯣꯏ ꯑꯌꯤꯡ ꯑꯁꯥꯁꯤ ꯑꯁ ꯁꯤꯗꯗꯤ ꯌꯥꯝ ꯁꯥꯔꯦ ꯃꯔꯨꯞ ꯑꯗꯨꯗꯤ ꯀꯃꯥꯏꯅ ꯇꯧꯒꯦ꯫
ꯑꯦ ꯁꯤꯗꯁꯨ ꯃꯔꯨꯞ ꯁꯥꯕꯗꯤ ꯍꯧꯔꯝꯃꯕꯅꯤ ꯅꯍꯥꯟ ꯅꯣꯡꯅꯤꯒꯤ ꯃꯃꯥꯡꯗꯀꯣ ꯁꯥꯕꯁꯦ ꯐꯖꯅ ꯍꯧꯔꯝꯃꯦꯕ꯫
ꯎꯝ꯫
ꯑꯗꯨ ꯍꯧꯖꯤꯛꯇꯤ ꯑꯃꯨꯛ ꯀꯩꯅꯣ ꯇꯧꯈꯤꯕꯨ ꯍꯥꯏꯇꯥꯔꯦ ꯅꯣꯡꯁꯤ ꯇꯥꯔꯦ ꯑꯃꯨꯛ ꯅꯣꯡ ꯄꯇꯥꯕꯒꯤ ꯑꯃꯨꯛ ꯈꯔ ꯏꯪꯉꯦ ꯍꯥꯏꯇꯥꯔꯦ ꯅꯣꯡꯗꯤ ꯄꯥ ꯄ ꯇꯧꯔ ꯂꯩꯔꯦ꯫
ꯇꯥꯎꯗꯅ ꯑꯩꯈꯣꯏ ꯁꯤꯗꯗꯤ ꯑꯁ ꯁꯥꯕꯅꯤꯅ ꯑꯩꯈꯣꯏꯒꯤ ꯏꯁꯤꯡ ꯅꯨꯡꯁꯤ ꯐꯦꯟ ꯅꯨꯡ ꯊꯥꯗ꯭ꯔꯗꯤ ꯑꯁ ꯂꯩꯕ ꯉꯝꯕꯖꯥꯠꯅꯠꯇꯦ ꯀꯥ ꯅꯨꯡꯗ ꯂꯩꯕꯁꯤ꯫
ꯎꯝ ꯍꯣꯏ ꯍꯣꯏ ꯍꯣꯏ ꯍꯣꯏ ꯑꯗꯨꯃꯛꯇꯤ ꯇꯧꯗ꯭ꯔꯤ ꯑꯩꯈꯣꯏ ꯁꯤꯗꯗꯤ ꯍꯥꯏꯗꯤ ꯑꯗꯨꯝ ꯀꯥꯔꯒꯣ ꯐꯦꯟ ꯃꯆꯥ ꯑꯃ ꯊꯥꯔꯒ ꯔꯤꯔꯤ ꯊꯥꯔꯒ ꯂꯩꯕ ꯌꯥꯕ ꯏꯟ ꯆꯥꯡ ꯂꯩꯌꯦꯕ꯫
ꯃꯥꯅꯤ ꯏꯇꯥꯎ ꯑꯩꯈꯣꯏ ꯏꯔꯝꯗꯝꯅꯈꯣꯏ ꯅꯨꯡꯉꯥꯏꯕꯅꯤꯅ ꯑꯩꯈꯣꯏ ꯏꯪꯥꯁꯤ ꯅꯠꯇ꯭ꯔꯥ꯫ ꯑꯩꯈꯣꯏ ꯃꯄꯥꯟ ꯂꯝꯗ ꯂꯩꯕꯁꯤ ꯌꯥꯝ ꯋꯥꯏꯅꯦ ꯑꯩꯈꯣꯏ ꯑꯏꯪ ꯑꯁꯥꯁꯤ ꯌꯥꯝ ꯁꯥꯕꯅꯤꯅ ꯍꯥꯏꯇꯥꯔꯦ꯫ ꯌꯨꯝꯗ ꯆꯠꯅꯤꯡꯕꯅꯦ ꯑꯩ ꯏꯁꯦ ꯊꯕꯛ ꯁꯤ ꯁꯨꯇꯤ ꯂꯩꯕ ꯉꯥꯏꯕ ꯊꯤꯕꯗ ꯑꯗꯨꯕꯨ ꯍꯟꯗꯛ ꯁꯨꯇꯤ ꯂꯥꯛꯇꯣꯔꯦ꯫ ꯃꯊꯪ ꯊꯥꯗ ꯑꯩꯈꯣꯏ ꯁꯨꯇꯤ ꯄꯤꯔꯅꯤ ꯍꯥꯏ ꯑꯦꯕ ꯏꯇꯥꯎ꯫ ꯑꯗꯣ ꯊꯣꯛꯂꯛꯄ ꯌꯥꯕ ꯌꯦꯡꯉꯒꯦ ꯊꯣꯛꯂꯛꯑꯅꯗꯩ ꯃꯊꯪ ꯊꯣꯛꯂꯛ ꯑꯗꯣꯏꯅꯤꯗ꯫
ꯌꯥꯏ ꯌꯥꯏ ꯏꯁꯥꯡ ꯐꯔꯤꯉꯩ ꯇꯧꯅ ꯔꯤꯉꯩꯗꯀꯣ ꯊꯕꯛꯇꯧ ꯄꯩꯁꯥꯁꯨ ꯇꯥꯜꯍꯩꯕ꯫
ꯃꯥꯅꯤ ꯃꯥꯅꯤ ꯏꯇꯥꯎ
ꯍꯧꯖꯤꯛꯀꯣ ꯑꯩ ꯍꯣꯏ ꯑꯍꯟ ꯅꯣꯟ ꯑꯍꯟ ꯑꯣꯏꯔꯛꯄ ꯏꯆꯥ ꯏꯁꯨ ꯂꯩꯔ ꯀꯥꯟꯗ ꯋꯥꯗꯣꯏꯅꯦ ꯍꯥꯏꯕ
ꯍꯣꯏ ꯏꯇꯥꯎ ꯑꯗꯨꯅꯤ ꯏꯇꯥꯎ ꯑꯗꯨ ꯏꯇꯥꯎ ꯏꯅꯥ ꯌꯥꯎꯗꯕ ꯀꯃꯥꯏꯅ ꯇꯧꯒꯦ ꯏꯃꯨꯡ ꯏꯃ ꯃꯅꯨꯡ ꯀꯃꯥꯏꯅ ꯇꯧꯕ ꯍꯧꯖꯤꯛ ꯑꯁ
ꯏꯇꯥꯎ ꯊꯣꯏꯗꯣꯛꯄ ꯊꯣꯏꯗꯣꯛꯄꯗꯤ ꯂꯩꯇꯦ ꯏꯇꯥꯎ ꯑꯅꯥ ꯑꯌꯦꯛꯒꯤꯗꯤ ꯍꯥꯏꯗꯤ ꯑꯗꯨꯝ ꯌꯥꯝꯅ ꯀꯩꯅꯣ ꯍꯥꯏꯇꯥꯔꯦ ꯑꯗꯨꯝ ꯏꯆꯝ ꯆꯝꯅ ꯀꯩꯝ ꯇꯧꯗꯕꯤꯗ ꯌꯥꯝ ꯊꯣꯏꯗꯣꯛꯄ ꯂꯩꯇꯕꯤꯗ ꯂꯩꯔꯤ ꯍꯥꯏꯇꯥꯔꯦ ꯏꯇꯥꯎ ꯍꯣꯏꯒꯤ ꯌꯨꯝꯗꯗꯤ ꯏꯃꯥ ꯄꯥꯕꯨꯡ ꯈꯣꯏꯗꯤ ꯀꯃꯥꯏ ꯀꯃꯥꯏꯅ ꯇꯧꯔꯕ ꯏꯇꯥꯎ
ꯏꯇꯥꯎ ꯏꯃꯥ ꯄꯥꯕꯨꯡꯗꯨ ꯀꯩꯁꯨꯄꯨꯗꯤ ꯇꯧꯗꯦ ꯍꯧꯖꯤꯛ ꯃꯁꯥ ꯑꯍꯜ ꯑꯣꯏꯔꯛꯄꯒꯤ ꯍꯥꯏꯇꯥꯔꯦ ꯃꯁꯥ ꯆꯤꯄꯦꯠ ꯆꯤꯄꯦꯠ ꯅꯥꯕꯤꯗꯣ ꯑꯗꯨꯃꯥꯏꯅ ꯇꯧꯋꯦ ꯑꯗꯨ ꯀꯩꯁꯨ ꯄꯨꯗꯤ ꯍꯦꯟꯅ ꯇꯧꯕ ꯑꯣꯏꯗꯦꯗ ꯏꯇꯥꯎ ꯍꯣꯏ ꯏꯇꯥꯎ ꯑꯗꯨ ꯎꯝ ꯃꯥꯅꯤ
ꯌꯨꯝꯗꯅ ꯏꯃꯥ ꯄꯕꯨꯡ ꯀꯅꯥ ꯀꯅꯥ ꯂꯩꯃꯤꯟꯅꯔꯤꯒꯦꯀꯃꯥꯏꯅ ꯇꯧꯔꯤꯕ
ꯌꯨꯝꯗ ꯏꯇꯥꯎ ꯑꯩꯒꯤ ꯑꯩ ꯅꯨꯄꯤꯗꯨ ꯏꯇꯥꯎ ꯑꯗꯨꯒ ꯑꯉꯥꯡꯁꯨ ꯂꯩꯔꯕꯅꯤꯅ ꯏꯇꯥꯎ ꯑꯗꯨꯝ ꯀꯛꯀꯛ ꯁꯦꯟꯅꯔꯒ ꯂꯩꯔꯦ ꯍꯥꯏꯇꯥꯔꯦ ꯏꯇꯥꯎ
ꯍꯣꯏꯅꯦ ꯑꯗꯨꯗꯤ ꯏꯇꯥꯎꯒꯤ ꯏꯇꯥꯎꯒꯤ ꯃꯅꯥꯛꯇ ꯂꯩꯇ꯭ꯔꯦ ꯅꯨꯄꯤ ꯑꯉꯥꯡꯗꯦ
ꯍꯣ ꯂꯩꯇꯦ ꯑꯩꯅ ꯑꯗꯣ ꯐꯔꯦ ꯇꯥꯎ ꯑꯩ ꯊꯕꯛꯁꯤ ꯌꯥꯝ ꯆꯤꯟ ꯃꯩꯅ ꯃꯣꯏꯗ ꯂꯩꯕꯗꯣ ꯀꯩꯅꯣ ꯇꯧꯅꯤꯗ ꯑꯩꯅ ꯑꯩ ꯊꯣꯛꯂꯛꯇꯧꯁꯨ ꯀꯨꯏꯗ꯭ꯔꯅꯤꯅ ꯁꯨꯇꯤ ꯂꯩꯔꯗꯣꯅꯤꯅ ꯑꯗꯨꯅ ꯑꯗꯨꯝ ꯂꯩꯔꯨꯗ ꯂꯩꯍꯜꯂꯕ ꯑꯩꯅ ꯑ ꯁꯤꯡꯗꯨꯁꯨ ꯑꯩ ꯂꯥꯏꯔꯤꯛ ꯇꯦ ꯇꯝꯕꯅꯤꯅ ꯍꯧꯖꯤꯛꯁꯤ ꯃꯥꯅ ꯑꯃꯨꯛ ꯁꯦꯟꯅꯗ꯭ꯔꯗꯤ ꯌꯥꯗꯕ ꯇꯧꯕꯅꯤꯅ ꯇꯥꯎ ꯑꯗꯨꯅꯤ ꯏꯇꯥꯎ ꯍꯌꯦꯡ ꯁꯨꯇꯤ ꯂꯩꯀꯥꯟꯗ ꯏꯇꯥꯎ ꯑꯩꯈꯣꯏ ꯁꯤꯒꯤ ꯂꯩꯁꯤ ꯂꯝꯁꯤ ꯌꯥꯝ ꯐꯖꯩꯅꯦ ꯃꯐꯝ ꯐꯖ ꯐꯖꯕ ꯌꯥꯝ ꯂꯩꯌꯦꯕ ꯏꯇꯥꯎ ꯑꯩꯈꯣꯏ ꯁꯤꯒꯤ ꯀꯣꯏꯕ ꯆꯠꯄ ꯀꯩꯗꯧꯕ ꯌꯥꯝ ꯂꯥꯛꯅꯩꯕ ꯃꯤꯁꯤ ꯍꯌꯦꯡ ꯁꯨꯇꯤ ꯂꯩꯀ ꯇꯥꯎ ꯁꯤꯗ ꯂꯥꯛꯑꯒ ꯀꯣꯏꯕ ꯆꯠꯂꯨꯕ ꯌꯥꯏꯗ ꯏꯇꯥꯎ
ꯌꯝ ꯎꯝ ꯌꯥꯏ ꯌꯥꯏ ꯌꯥꯝ ꯊꯤꯅ ꯌꯥꯏ ꯑꯩꯅ ꯄꯥꯝꯅꯦ ꯌꯥꯏ ꯑꯗꯨꯅꯦ ꯍꯥꯏꯁꯦ
ꯃꯣꯏꯒꯤ ꯃꯦꯇ꯭ꯔꯣꯒ ꯇꯣꯡꯉꯒ ꯀꯣꯏꯕ ꯌꯥꯝ ꯆꯠꯅꯩꯑꯦ ꯍꯧꯖꯤꯛꯀꯥꯟꯁꯦ ꯍꯣꯌꯦ ꯄꯩꯁꯥꯁꯨ ꯍꯣꯡꯋꯗꯒꯤ ꯃꯣꯏꯒꯤ ꯂꯩꯐꯝ ꯆꯥꯐꯝ ꯆꯥ ꯊꯛꯅꯕꯁꯨ ꯑꯍꯥꯎ ꯍꯥꯎꯕ ꯌꯥꯝ ꯌꯣꯜꯂꯦ ꯁꯤꯗꯗꯤ ꯏ ꯇꯥꯎꯣ
ꯎꯝ ꯎꯝ
ꯆꯠꯁꯦ ꯏꯇꯥꯎ ꯏꯇꯥꯎ ꯇꯥꯎ ꯏꯇꯥꯎ ꯋꯣꯏ ꯂꯝꯗꯁꯨ ꯀꯩꯅꯣ ꯇꯧꯗꯥꯏꯅꯦ ꯑꯦ ꯑꯩꯈꯣꯏꯒꯤ ꯏꯇꯥꯎꯋꯣꯏ ꯀꯩꯅꯣꯗ ꯑꯩꯈꯣꯏꯁꯤ ꯅꯨꯃꯤꯠꯂꯩꯒꯤ ꯑꯃ ꯀꯠꯅ ꯇꯧ ꯊꯥꯕꯗꯣ ꯃꯤ ꯌꯥꯝ ꯂꯥꯛꯅꯕꯗꯨ
ꯃꯥꯅꯤ ꯃꯥꯅꯤ ꯏ ꯇꯥꯎ ꯑꯈꯣꯏꯌꯦ ꯅ ꯀꯟꯗꯅꯤ ꯅꯪ ꯂꯩꯔ ꯑꯈꯣꯏꯒꯤ ꯍꯦꯛ ꯌꯨꯝꯗꯒꯤ ꯈꯤꯇꯪ ꯆꯠꯄ ꯂꯩꯔꯦ ꯇꯥꯎ ꯅꯨꯃꯤꯠ ꯂꯩꯒꯤ ꯐꯥꯃ ꯆꯥꯎꯅ ꯂꯩꯕ ꯍꯥꯏꯇꯥꯔꯦ ꯍꯧꯖꯤꯛꯀꯥꯟꯁꯦ ꯑꯗꯨ ꯑꯣꯃꯤ ꯀ꯭ ꯔꯤ ꯀ꯭ ꯔꯤ ꯏꯟꯅꯕꯅꯤ ꯑꯌꯨ ꯅꯨꯊꯤꯜꯁꯤ
ꯑꯗꯨꯅꯤ ꯏꯇꯥꯎ ꯑꯩꯁꯨ ꯆꯠꯅꯤꯡꯕꯅꯤꯇꯥꯎ ꯌꯨꯝ ꯊꯣꯛꯅꯤꯡꯉꯝꯅꯤ ꯑꯗꯨ ꯌꯦꯡꯅꯤꯡꯕꯩ ꯍꯥꯏ
ꯎꯝ ꯎꯝ ꯎꯝ
ꯐꯖꯅ ꯌꯦꯡꯅꯤꯡꯕ ꯏꯇꯥꯎ ꯅꯨꯃꯤꯠ ꯂꯩꯩꯒꯥꯁꯤ ꯑꯩꯈꯣꯏ ꯁꯤꯗꯗꯤ ꯅꯨꯃꯤꯠꯂꯩꯁꯤ ꯀꯌꯥ ꯊꯥꯗꯦꯕꯀꯣ ꯊꯥꯕ ꯊꯥꯕꯨꯗꯤ ꯊꯥꯏ ꯊꯥꯕꯗꯣ ꯂꯝ ꯈꯔ ꯂꯥꯞꯄ ꯍꯥꯏꯗꯤ ꯂꯥꯞꯃꯟꯕꯅꯤꯅ ꯆꯠꯊꯣꯛ ꯆꯠꯁꯤꯟꯗ ꯅꯨꯡꯉꯥꯏꯇꯅꯤꯀꯣ ꯏꯇꯥꯎ ꯗꯨꯒꯤ ꯌꯦ ꯁꯤꯅ ꯊꯣꯡꯅꯤꯡꯕꯅꯤ ꯏꯇꯥꯎ ꯍꯧꯖꯤꯛ ꯌꯥꯗ꯭ꯔꯕꯅꯤ꯫
ꯃꯥꯅꯤ ꯃꯥꯅꯤ ꯏꯇꯥꯎ ꯀꯗꯤꯒꯤ ꯁꯤꯗꯗꯤꯀꯣ ꯌꯥꯝ ꯄꯤꯛꯇꯛꯅ ꯌꯥꯝ ꯆꯥꯎꯕ ꯅꯠꯇꯦ ꯂꯧ ꯁ ꯄꯔꯤ ꯑꯃꯃꯨꯛ ꯀꯨꯝ ꯊꯥꯕꯅꯦꯕ꯫ ꯑꯗꯨꯗ ꯑꯗꯨꯝ ꯇꯨꯄꯠ ꯇꯔꯥ ꯀꯨꯟ ꯃꯣꯏꯒꯤ ꯇꯤꯛꯀꯦꯠ ꯂꯧꯔꯦ ꯑꯗꯨꯒ ꯂꯩꯁꯥꯕꯤ ꯃꯆꯥ ꯃꯔꯤꯁꯤꯀꯣ ꯐꯣꯇꯣ ꯀꯥꯞꯄꯤ ꯂꯥꯛꯀꯁꯤꯅ ꯂꯥꯛꯀꯁꯤꯅ ꯐꯖ ꯐꯖꯕ ꯃꯌꯥꯝ ꯂꯥꯛꯏ ꯀꯩꯅꯣ꯫
ꯃꯥꯅꯤ ꯃꯥꯅꯤ ꯏꯇꯥꯎ ꯍꯧꯏ ꯏꯇꯥꯎ ꯑꯗꯨꯏꯅꯤ꯫ ꯍꯌꯦꯡ ꯁꯨꯇꯤ ꯂꯩ ꯀꯥꯏꯅ ꯑꯩꯈꯣꯏꯁꯨ ꯁꯣꯝꯗ ꯑꯁ ꯏꯇꯥꯎ ꯀꯩꯅꯣ ꯇꯧꯕꯅꯤꯅ ꯑꯩꯈꯣꯏ ꯂꯩꯔꯤꯕ ꯂꯝꯁꯤ ꯑꯩꯈꯣꯏ ꯏꯇꯥꯎ ꯁꯃꯨꯗ꯭ꯔ ꯃꯄꯥꯟꯗꯒ ꯂꯩꯁꯤꯜꯂꯦ꯫ ꯑꯩꯈꯣꯏꯒꯤ ꯃꯤ ꯀꯣꯏꯕ ꯂꯥꯛꯄ ꯌꯥꯝ ꯂꯥꯛꯑꯦ ꯍꯧꯖꯤꯛꯀꯥꯟꯁꯦ
ꯎꯝ
ꯁꯪ ꯐꯖꯅ ꯊꯥꯏꯌꯦꯕ ꯑꯣꯔꯣꯛ ꯃꯄꯥꯜꯒꯁꯦ ꯑꯩꯈꯣꯏ ꯌꯨꯕꯤ ꯃꯍꯤ ꯊꯛꯄ ꯀꯩꯗꯧꯕ ꯃꯌꯥꯝ ꯂꯥꯛꯑꯦ ꯃꯣꯏ ꯁꯦꯟꯗꯥ ꯂꯝꯕꯤ ꯍꯥꯏꯇꯥꯔꯦ ꯑꯗꯨꯃꯥꯏꯅ ꯇꯧꯕꯅꯤꯅ ꯏꯇꯥꯎ ꯁꯨꯇꯤ ꯂꯩꯒꯥꯟꯗ ꯐꯖꯅ ꯂꯥꯛꯁꯦ ꯁꯤꯗ ꯀꯣꯏꯕꯁꯦ ꯍꯤꯒ ꯑꯩꯈꯣꯏꯒꯤ ꯃꯣꯇꯣꯔꯕꯣꯠ ꯀꯥꯇꯧꯔꯒ ꯆꯠꯅꯩꯌꯦꯕ ꯃꯤꯁꯦ
ꯑꯣ ꯑꯣ ꯍꯣꯏꯅꯦ ꯆꯠꯅꯤꯡꯉꯤ ꯆꯠꯅꯤꯡꯉꯦ ꯑꯩꯗꯤ ꯑꯗꯨ ꯂꯥꯛꯑꯒ ꯑꯩꯈꯣꯏꯒꯤ ꯁꯣꯔ ꯃꯄꯥꯟꯗꯒꯤ ꯑꯩꯈꯣꯏ ꯏꯁꯤꯡ ꯉꯥꯡꯖꯔꯒ ꯍꯥꯠꯄꯤ ꯇꯧꯕꯗꯣ ꯑꯗꯨꯗꯒꯤ ꯎꯝ ꯎꯝ ꯂꯩꯉꯣꯏꯗꯒꯀꯣ ꯃꯤꯡꯗꯪ ꯊꯥꯗꯅ ꯑꯩꯈꯣꯏꯒꯤ ꯂꯞ ꯁꯟꯒ ꯌꯦꯛ ꯈꯅ ꯈꯣꯠꯇꯅ ꯇꯧꯔꯀꯣ ꯑꯗꯣ ꯑꯩꯈꯣꯏ ꯐꯝꯃꯒ ꯇꯧꯔ ꯏꯁꯤꯡꯅꯒ ꯑꯃꯨꯛꯁꯨ ꯑꯃꯠ ꯆꯠꯟꯕ ꯑꯃꯨꯛ ꯌꯦꯛ ꯏꯕꯒ ꯇꯧꯕꯗꯒ ꯑꯩꯈꯣꯏ ꯎ ꯎ ꯇꯧꯅꯤꯡꯉꯦ ꯃꯐꯝ ꯋꯥꯔꯤ ꯐꯥꯎꯣ ꯑꯃ ꯑꯃ ꯋꯥ ꯅꯩꯇꯕꯤꯗ
ꯍꯣꯏ ꯍꯣꯏ ꯆꯨꯝꯃꯦ ꯆꯨꯝꯃꯦ ꯏꯇꯥꯎ ꯑꯗꯨꯅꯤ ꯃꯣꯏꯁꯤꯗꯤ ꯑꯉꯥꯡꯅꯥꯏꯗꯦ ꯀꯩꯩꯅꯣ ꯍꯥꯏꯗꯤ ꯃꯣꯏ ꯆꯠꯅꯕꯤ ꯍꯥꯏꯗꯣꯏꯔ ꯃꯣꯏ ꯑꯩꯈꯣꯏ ꯂꯝꯁꯤ ꯍꯥꯏ ꯇꯥꯔꯦ ꯑꯉꯥꯡꯁꯤꯡꯁꯦ ꯑꯗꯨꯝ ꯑꯈꯣꯏ ꯁꯝꯃꯨꯗꯔ ꯃꯥꯟꯗꯠꯥꯗꯣꯛ ꯊꯥꯣꯛ ꯂꯣꯏ ꯁꯥꯟꯅꯍꯂꯦꯕ ꯏꯔꯨꯖꯕ ꯀꯩ ꯇꯧꯕ ꯍꯥꯏꯇꯥꯔꯦ ꯃꯣꯏ ꯑꯗꯨꯝ ꯑꯩꯈꯣꯏꯗꯤ ꯑꯉꯥꯡ ꯆꯦꯛꯁꯤ ꯂꯩꯗꯅ ꯐꯖꯅ ꯊꯝꯃꯤꯗ ꯃꯣꯏꯗꯤ ꯑꯉꯥꯡꯅꯏꯦ ꯀꯩꯅꯣ ꯍꯥꯏꯗꯦ ꯐꯖꯅ ꯑꯩꯈꯣꯏ ꯄꯨꯨꯡꯇꯥ ꯊꯥꯗꯣꯛꯑꯒ ꯁꯥꯟꯅꯔꯝꯃꯤꯗꯣ ꯑꯗꯨꯝ ꯇꯧꯏ ꯍꯥꯏꯇꯥꯔꯦ ꯃꯣꯏꯁꯨ ꯏꯁꯤꯡ ꯄꯥꯝꯕꯅꯤꯅ ꯑꯉꯥꯡꯁꯤꯡ
ꯎꯝ ꯑꯗꯨꯗꯤ ꯑꯩꯗꯤ ꯀꯤꯍꯦ ꯌꯥꯝꯅ ꯑꯩꯈꯣꯏꯒꯤ ꯑꯗꯨꯒꯤ ꯑꯃꯨꯛ ꯏꯄꯣꯝ
ꯍꯣꯏ ꯍꯣꯏ ꯑꯗꯨꯗꯕꯨ ꯍ ꯃꯥꯅ ꯃꯥꯅ ꯆꯨꯝꯃꯦ ꯑꯗꯨꯅꯤ ꯍꯥꯏꯁꯦ
ꯇꯥꯎꯊꯛꯈ꯭ꯔꯗꯤ ꯂꯣꯏꯔꯅꯤ ꯏꯁꯤꯡꯅ
ꯑꯩꯈꯣꯏꯅꯤ ꯏꯇꯤꯁꯤꯡꯅ ꯄꯨꯗ꯭ꯔꯒꯗꯤ ꯑꯗꯨ ꯑꯗꯨꯅꯤ ꯑꯩꯈꯣꯏ ꯐꯖ ꯐꯖꯕ ꯌꯥꯝ ꯂꯩ ꯇꯧꯔ ꯁꯣꯝꯗ ꯍꯌꯦꯡ ꯅꯣꯡꯃ ꯂꯥꯛꯁꯤ
ꯑ ꯑꯩꯁꯨ ꯑꯗꯨꯝꯅ ꯍꯣ ꯏꯇꯥꯎ ꯄꯩꯁꯥ ꯅꯨꯡꯁꯥ ꯈꯤꯗꯪ ꯑꯩꯁꯦ
ꯏ ꯏꯇꯥꯎ ꯀꯩꯁꯨ ꯄꯩꯁꯥ ꯅꯨꯡꯁꯥꯒꯤ ꯏꯇꯥꯎ ꯑꯩ ꯀꯩꯅꯣ ꯇꯧꯕꯅꯤꯅ ꯑꯗꯨꯝ ꯏꯇꯥꯎ ꯑꯗꯨꯝ ꯌꯥꯅꯤꯗ ꯍꯥꯏꯗꯤ ꯏꯇꯥꯎꯅ ꯑꯗꯨꯝ ꯇꯧꯦꯅ ꯄꯩꯁꯥꯅꯨꯡꯁꯥꯈꯤꯗꯅ ꯏꯆꯥꯎꯒꯤꯁꯨ ꯊꯕꯛ ꯑꯃ ꯄꯨꯔꯝꯃꯤꯅꯀꯣ
ꯎꯝ ꯎꯝ ꯎꯝ ꯌꯥ
ꯑꯗꯨ ꯏꯃꯨꯡꯗꯁꯨ ꯏꯇꯥꯎ ꯄꯩꯁꯥ ꯆꯤꯜꯂꯁꯨ ꯀꯩꯗꯧꯔꯁꯨ ꯑꯗꯨꯝ ꯅꯇꯥꯎꯗ ꯑꯗꯨꯝ ꯍꯥꯏꯔꯛꯑꯣ ꯍꯥꯏꯗꯤ ꯅꯇꯥꯎꯅ ꯑꯗꯨꯃꯛ ꯫ ꯃꯇꯦꯡ ꯑꯗꯨꯝ ꯄꯥꯡꯒꯦꯕ
ꯃꯥꯅꯤ ꯃꯥꯅꯤ
ꯌꯥꯄꯣꯇꯦ ꯏꯇꯥꯎ꯫
ꯃꯅꯤ ꯃꯅꯤ꯫ ꯏꯇꯥꯎꯁꯨ ꯃꯤ ꯑꯣꯏꯗꯕ ꯌꯥꯗꯦꯕ
ꯔꯔ ꯇꯥꯥꯟꯅꯔꯀꯣ?
ꯃꯥ ꯃꯥꯅꯤ ꯏꯇꯥꯎ꯫
ꯅꯠꯇ꯭ꯔꯗꯤ ꯂꯩꯃꯤꯟꯅꯕꯒꯤ ꯇꯤꯟꯅꯕꯒꯤ ꯀꯔꯤ ꯑꯔꯊ ꯂꯩꯒꯦ
ꯏꯇꯥꯎ ꯑꯗꯨꯗꯤ ꯂꯝꯗ ꯂꯩꯔꯃꯤꯅꯤ ꯏꯇꯥꯎ ꯌꯨꯝꯒꯤ ꯑꯩꯈꯣꯏꯒꯤ ꯏꯔꯝꯗꯝꯒꯤ ꯑꯩꯈꯣꯏꯒꯤ ꯍꯩꯈꯥꯒꯗꯨꯣ ꯍꯣꯏ ꯋꯥꯍꯩ ꯍꯩꯈꯥ꯫ ꯀꯩꯅꯣꯒꯗꯣ ꯆꯥꯗ
ꯎꯝ ꯍꯥꯎꯋꯦ ꯑꯩꯈꯣꯏ ꯍꯩꯈꯥ ꯐꯖꯅ ꯄꯥꯜꯂꯦ ꯅꯪ ꯂꯥꯛꯑ ꯆꯥ ꯌꯥꯅꯤ ꯅꯪ ꯃꯊꯪ ꯊꯥ ꯊꯣꯛꯛꯇꯣꯏꯗꯤ ꯐꯖꯅ ꯆꯥ ꯌꯥꯅꯤ ꯍꯩꯈꯥ ꯄꯥꯝꯕꯤ ꯐꯕꯅꯦ ꯑꯗꯨ ꯐꯗꯅ ꯍꯧꯔꯦ ꯑꯗꯣ ꯂꯩꯀꯥꯏꯒꯤ ꯃꯤ ꯍꯣꯏꯅ ꯆꯥꯕꯤꯔ ꯂꯩꯕꯅꯦ ꯑꯩꯈꯣꯏꯁꯨ ꯀꯌꯥ ꯆꯥꯗꯗꯅ
ꯍꯣꯏ ꯍꯣꯏ ꯃꯥ ꯆꯨꯝꯃꯤꯠ ꯆꯨꯝꯃꯤꯠ ꯑꯉꯥꯡꯁꯤꯅꯦ ꯌꯥꯝ ꯄꯥꯝꯕꯩꯅ ꯂꯝꯕꯤ ꯆꯠꯄ ꯀꯩ ꯇꯧꯕ ꯀꯣ
ꯃꯣꯏꯁꯨ ꯅꯨꯡꯇꯤꯒꯤ ꯍꯦꯛꯀꯦ ꯍꯦꯛꯀꯦ ꯍꯥꯏꯅ ꯂꯥꯛꯇ ꯑꯩꯁꯨ ꯀꯩ ꯇꯧꯅꯤ ꯆꯥꯗꯕꯤ ꯄꯠꯂ ꯀꯩꯗ ꯃꯥꯡꯗꯧ ꯁꯔꯨꯛꯇꯤ ꯑꯣ ꯍꯦꯛꯎ ꯍꯦꯛꯎ ꯆꯥꯎꯑꯣ ꯅꯣꯢ ꯐꯖꯟ ꯐꯖꯟꯅ ꯍꯦꯛꯑ ꯆꯥꯎ ꯑꯔꯦꯝꯕꯗ ꯃꯥꯡꯍꯟꯒꯅꯨ ꯍꯥꯏꯔꯒ ꯑꯗꯨꯝ ꯄꯤ ꯖꯊꯣꯛꯀꯅꯤ ꯏꯇꯥꯎꯒꯤ ꯈꯔ ꯈꯥꯛ ꯈꯥ ꯑꯝꯃ ꯂꯣꯏꯔꯤ ꯀꯩꯅꯣ ꯑꯩꯅ ꯏꯇꯥꯎꯒꯤꯗꯃꯛꯇ ꯑꯩꯅ ꯆꯥꯔꯣꯡ ꯐꯖ ꯐꯖꯕ ꯑꯅꯤ ꯑꯍꯨꯝꯒ ꯈ
ꯍꯣꯏ ꯏꯇꯥꯎ ꯏꯇꯥꯎ ꯑꯗꯨ ꯋꯥꯁꯨ ꯅꯨꯡꯉꯥꯏ ꯔꯤ ꯏꯇꯥꯎ ꯑꯩꯗꯣ ꯊꯕꯛꯀꯤ ꯃꯤ ꯑꯃ ꯂꯥꯛꯑꯦ ꯑꯝꯇ ꯋꯥꯔꯤꯁ ꯁꯥꯟꯅꯔꯤꯒꯦꯀꯣ
ꯍꯣꯏ ꯐꯔꯦ ꯐꯔꯦ ꯏꯇꯥꯎ ꯑꯗꯨꯗꯤ ꯐꯣꯟꯗ ꯑꯃꯨꯛ ꯁꯥꯟꯅꯔꯁꯤ ꯎꯝ